ꯍꯂ ꯍ ꯍꯥꯏꯗꯨ
ꯎꯝꯔꯤꯕ ꯅꯝꯕꯣꯏꯕꯃ
ꯦ ꯈꯪꯗ꯭ꯔꯦꯗꯥ ꯄꯨꯟ ꯁꯤꯁꯦ ꯁꯨꯝ ꯂꯦꯜꯂꯤꯕ ꯑꯗ ꯑꯗꯨꯝ ꯂꯦꯜꯂꯒ ꯂꯩꯔꯦꯗ
ꯆꯞ ꯃꯥꯟꯅꯩ ꯇꯧꯔꯔꯤꯁꯦ ꯍꯤꯡꯕꯁꯦ ꯌꯥꯝꯅ ꯂꯨꯔꯦ ꯃꯁꯤꯁ
ꯑꯋꯣꯏꯕ ꯑꯉꯥꯡ ꯑꯣꯏꯔꯤꯉꯩ ꯃꯇꯝꯗꯣ ꯅꯨꯡꯉꯥꯏꯕꯅꯤ ꯁ꯭ꯀꯨꯜ ꯀꯥꯔꯨꯔꯒ ꯑꯂꯑꯒ ꯁꯥꯟꯅꯕ ꯑꯦꯛꯖꯥꯝ ꯃꯅꯨꯡꯗ ꯈꯤꯇꯪ ꯇꯦꯟꯁꯟ ꯀꯥꯕ ꯑꯗꯨꯗꯨꯒ ꯑꯩꯈꯣꯏꯅ ꯄꯥꯈꯠꯄ ꯍꯥꯏꯕꯕꯨ ꯑꯩꯈꯣꯏꯅ ꯋꯥꯕ ꯕꯥꯏꯕꯨ ꯁ꯭ꯀꯨꯜ ꯀꯥꯕ ꯃꯇꯝꯗꯨ ꯑꯗꯨ ꯈꯛꯇꯅꯤ ꯑꯇꯣꯞꯄꯗꯤ ꯑꯍꯦꯟꯕ ꯄꯨꯟꯁꯤꯒꯤ ꯍꯥꯏꯔꯣ ꯑꯗꯒꯤꯗꯤ ꯀꯔꯤ ꯇꯧꯅꯤꯡꯕ ꯇꯧꯅꯤꯡꯗꯕ ꯃꯊꯥꯁꯨ ꯑꯝꯇ ꯂꯩꯇꯕꯅꯤ ꯁꯦꯜꯒꯤ ꯃꯊꯥ ꯍꯥꯏꯔꯣ ꯀꯔꯤꯝ ꯍꯦꯛ ꯂꯩꯔꯝꯗꯕꯅꯤ ꯍꯧꯖꯤꯛꯇꯤ ꯆꯥꯎꯈꯠꯂꯛꯄꯁꯤꯗ ꯀꯩꯅꯣ ꯑꯥ ꯃꯊꯥꯒꯤ ꯃꯊꯥ ꯉꯛ ꯉꯥꯏꯔꯦꯗ ꯇꯧꯔꯤꯁꯦ
ꯑꯁꯦꯡꯕ ꯑꯉꯥꯡ ꯑꯣꯏꯔꯤꯉꯩ ꯃꯇꯝ ꯅꯨꯡꯉꯥꯏꯕꯅꯤ ꯀꯔꯤꯇ ꯍꯦꯛ ꯋꯥꯈꯜꯗꯨꯗ ꯑꯋꯥꯋꯥꯏꯕꯗꯣ ꯂꯩꯈꯤꯗꯕꯅꯤ ꯍꯜꯂꯨꯕꯗꯤ ꯌꯥꯔꯣꯏ ꯑꯗꯨꯅ ꯑꯗꯨꯝ ꯃꯥꯥꯏꯌꯣꯛꯅꯕ ꯇꯥꯅꯤ ꯍꯧꯖꯤꯛꯀꯥꯟꯗꯤ ꯑꯋꯥ ꯑꯅꯥꯗꯤ ꯄꯨꯟꯁꯤꯅꯤꯀꯥꯟꯗ ꯊꯦꯡꯅꯕ ꯇꯥꯕꯅꯤ
ꯃꯥꯅꯤꯅꯦ ꯄꯨꯟꯁꯤꯅꯤꯅ ꯆꯦꯟꯒꯦꯁꯨ ꯌꯥꯔꯣꯏꯗꯕ ꯑꯩ ꯂꯩꯅꯤꯡ ꯑꯩ ꯇꯧꯅꯤꯡꯗꯦ ꯍꯥꯏꯅ ꯍꯦꯛ ꯂꯩꯊꯣꯛꯄꯁꯨ ꯌꯥꯔꯣꯏꯗꯕ ꯇꯧꯔꯤꯁꯦ ꯒ꯭ꯌꯥꯟꯒ ꯑꯝꯇ ꯇꯥꯕ ꯅꯠꯇꯦꯗ ꯆꯥꯎꯈꯠꯂꯛꯄꯁꯤꯅ ꯏꯃꯥ ꯏꯄꯥꯗꯒꯤ ꯄꯩꯁꯥ ꯍꯪꯕ ꯈꯣꯠꯄꯗꯨꯁꯨ ꯍꯦꯛ ꯍꯦꯛ ꯀꯧꯇꯛ ꯆꯥꯔꯛꯄ ꯑꯗꯨꯗꯨꯅ ꯇꯧꯅꯤꯡꯕꯗꯤ ꯃꯌꯥꯝ ꯍꯦꯛ ꯌꯥꯝꯕ ꯑꯗꯨꯕꯨ ꯀꯔꯤꯗꯒꯤꯩ ꯍꯧꯁꯤꯒꯦ ꯑꯗꯨꯁꯨ ꯈꯪꯖꯤꯜꯂꯛꯇꯕꯁꯤꯗꯅꯤꯅꯦ ꯃꯊꯥ ꯁꯥꯒꯠꯂꯛꯏꯁꯦ ꯍꯦꯟꯅ ꯍꯦꯟꯅ
ꯃꯥꯡꯉꯦ ꯑꯗꯒꯤ ꯑꯩꯈꯣꯏ ꯂꯝꯁꯤꯗꯅ ꯊꯕꯛ ꯏꯪꯈꯥꯡꯁꯨ ꯐꯖꯅ ꯇꯧꯅꯤꯡꯉꯥꯏꯒꯤ ꯅꯍꯥꯁꯤꯡꯁꯤꯒꯤ ꯂꯩꯇꯕ ꯑꯗꯨꯅ ꯁꯦꯟꯊꯣꯛ ꯂꯝꯕꯤꯁꯦ ꯌꯥꯝꯅ ꯋꯥꯅꯕꯅꯤꯅ ꯄꯩꯁꯥꯁꯦ ꯇꯥꯅꯤꯡꯉꯁꯨ ꯀꯔꯤ ꯇꯧꯗꯣꯏꯅꯣ ꯈꯪꯕꯗ ꯃꯁꯥ ꯂꯣꯏꯅ ꯁꯥꯟꯅꯔꯦꯅ
ꯃꯥꯅꯦ ꯑꯗꯨꯅꯦ ꯊꯕꯛꯁꯤꯅꯅꯦ ꯈꯤꯇꯪ ꯈꯪꯗ꯭ꯔꯦꯅ ꯇꯧꯔꯤꯁꯦ ꯊꯕꯛꯁꯤꯅ ꯈꯔ ꯀꯣꯝꯅ ꯍꯦꯛ ꯐꯪꯉꯝꯃꯁꯨ ꯍꯦꯛ ꯐꯕ ꯑꯗꯨꯕꯨꯗꯤ ꯑꯂꯥꯏꯕ ꯊꯕꯛꯄꯨꯗꯤ ꯑꯝꯇ ꯂꯩꯇꯦ ꯑꯗꯣ ꯑꯗꯨꯒꯅꯦ ꯑꯩꯈꯣꯏꯒꯤꯁꯤꯅꯅꯦ ꯑꯃ ꯇꯧꯔꯨ ꯀꯩꯅꯣꯝ ꯍꯦꯛꯇ ꯋꯥꯠꯂꯝꯕ꯭ꯔꯥ ꯑꯃ ꯁꯣꯏꯔꯝꯕ꯭ꯔꯥ ꯑꯃ ꯍꯦꯛꯇ ꯇꯧꯔꯛꯀꯅꯤ ꯅꯍꯥꯟ ꯑꯩꯅ ꯊꯥꯖꯤꯜꯂꯨꯕ ꯑꯩꯅ ꯍꯥꯏꯕ ꯊꯕꯛꯇꯣ ꯑꯗꯨꯗꯨꯁꯨꯅꯦ ꯇꯧꯅꯤ ꯇꯧꯅꯤ ꯍꯥꯏꯔꯝꯃꯒꯅꯦ ꯂꯦꯞꯈ꯭ꯔꯦ ꯑꯗꯨꯃ ꯑꯩ ꯍꯧꯖꯤꯛꯁꯨꯦꯛ ꯇꯦꯛꯄꯨꯗꯤ ꯌꯨꯝꯗ ꯀꯩꯗ ꯉꯝꯕꯕꯨꯗꯤ ꯇꯥꯜꯂꯒ ꯂꯩꯔꯤ ꯑꯗꯨꯕꯨ ꯑꯗꯨꯅꯁꯨ ꯍꯦꯛ ꯂꯣꯏ ꯄꯨꯕ ꯉꯝꯗꯦꯗꯣ ꯑꯗꯒꯤꯗꯤ ꯍꯣꯏ ꯏꯃꯥ ꯏꯄꯥ ꯀꯜꯂꯤꯕꯅꯤꯅ ꯑꯩꯅꯕꯨꯗꯤ ꯂꯣꯏ ꯚꯥꯔ ꯄꯨꯕꯕꯨꯗꯤ ꯅꯠꯇꯦ ꯑꯗꯨ ꯑꯣꯏꯔꯒꯁꯨ ꯑꯩꯒꯤꯁꯨ ꯃꯇꯝ ꯍꯥꯏꯕ ꯑꯃ ꯂꯥꯛꯀꯅꯤ ꯑꯗꯒꯤꯗꯤ ꯑꯗꯨꯝ ꯇꯧꯔꯒ ꯂꯦꯜꯂꯒ ꯂꯩꯕꯁꯨ ꯌꯥꯕ ꯅꯠꯇꯦꯗꯣ ꯇꯨꯡꯒꯤ ꯀꯩꯒꯤꯁꯨ ꯈꯟꯗꯕ ꯌꯥꯔꯣꯏ ꯇꯪ ꯇꯥꯕ ꯑꯃꯇꯪ ꯇꯧꯔꯒꯅꯦ ꯂꯩꯈ꯭ꯔ ꯗꯤ ꯍꯦꯛ ꯐꯗꯧꯕꯅꯦ
ꯍꯣꯏ ꯑꯗꯨꯅꯦ ꯑꯩꯁꯨ ꯈꯜꯂꯤꯁꯦ ꯑꯗꯣ ꯁ꯭ꯋꯥꯏꯗ ꯂꯩꯕꯁꯤꯁꯨ ꯑꯉꯥꯡꯁꯦ ꯊꯑꯣꯏꯅꯅꯦ ꯂꯥꯏꯔꯤꯛ ꯇꯥꯛꯆꯒꯦꯅ ꯊꯤꯕꯁꯤꯁꯨ ꯐꯪꯗꯦꯕ ꯍꯥꯏꯗꯤ ꯃꯃꯥ ꯃꯄꯥꯁꯤꯡꯁꯤꯅ ꯍꯥꯟꯅꯗꯒꯤ ꯂꯥꯏꯔꯤꯛ ꯇꯥꯛꯂꯛꯑꯕ ꯃꯤ ꯑꯗꯨꯝ ꯄꯥꯝꯃꯦꯕ ꯑꯗꯨꯅꯅꯦ ꯊꯤꯕꯁꯨ ꯌꯥꯝ ꯋꯥꯏꯑꯦ ꯑꯩꯅ ꯁꯦꯟ ꯇ ꯑꯗꯨꯁꯦ ꯍꯧꯖꯤꯛꯇꯤ ꯌꯥꯝꯅ ꯂꯨꯅꯦ ꯑꯩꯈꯣꯏꯅ ꯇꯥꯅꯤꯡꯉꯦꯅ ꯍꯦꯛꯇ ꯃꯊꯊꯧ ꯃꯔꯝ ꯈꯪꯗꯕꯤ ꯄꯝꯗꯧꯅ ꯇꯧꯕꯗꯣ ꯌꯥꯗ꯭ꯔꯦ ꯑꯩꯁꯨ ꯌꯨꯝꯗꯒꯤ ꯄꯩꯁꯥ ꯁꯨꯝꯕ ꯍꯥꯏꯕꯁꯨ ꯅꯨꯡꯉꯥꯏꯇ꯭ꯔꯦ ꯍꯥꯏꯗꯤ ꯍꯧꯖꯤꯛꯇꯤ ꯆꯥꯎ꯭ꯔꯔꯕꯅꯤꯅ ꯑꯗꯤ ꯌꯨꯝꯗꯁꯨ ꯏꯃꯥ ꯏꯄꯥꯅ ꯁꯨꯔꯕ ꯍꯣꯠꯅꯕꯅꯤꯅ ꯃꯣꯏꯁꯨ ꯄꯩꯁꯥ ꯇꯣꯂꯣꯞ ꯆꯥꯡ ꯅꯥꯏꯅ ꯐꯪꯕ ꯊꯕꯛꯇꯨ ꯇꯧꯍꯧꯕ ꯅꯠꯇꯕꯅꯤꯅ ꯌꯥꯝꯅ ꯅꯨꯡꯉꯥꯏꯇꯦ ꯑꯗꯨ ꯎꯄꯥꯏ ꯂꯩꯇꯦ ꯊꯤꯕ ꯐꯪꯗꯦ ꯊꯤꯔꯤꯕꯅꯤ ꯑꯩꯁꯦ ꯍꯧꯖꯤꯛꯁꯦ
ꯍꯣꯏꯅꯦ ꯑꯉꯥꯡ ꯂꯥꯏꯔꯤꯛ ꯇꯥꯛꯄꯁꯤꯁꯨꯅꯦ ꯍꯧꯖꯤꯛꯀꯥꯟꯁꯦ ꯑꯉꯥꯡ ꯂꯥꯏꯔꯤꯛ ꯇꯥꯛꯅꯕꯁꯨ ꯃꯌꯥꯝ ꯂꯥꯛꯑꯦ ꯑꯗꯒꯤꯗꯤ ꯃꯃꯥ ꯃꯄꯥ ꯍꯥꯟꯅꯗꯤ ꯂꯩꯀꯥꯏꯗ ꯀꯩꯗ ꯇꯧ ꯃ ꯈꯔ ꯔꯝ ꯑꯣ ꯍꯧꯖꯤꯛꯇꯤ ꯑꯗꯨꯕꯨꯗꯤ ꯑꯍꯩꯕꯁꯨ ꯃꯌꯥꯝ ꯊꯣꯛꯂꯛꯄꯒꯤ ꯑꯗꯨꯇꯁꯨ ꯅꯠꯇꯦꯗ ꯃꯃꯥ ꯃꯄꯥꯅꯁꯨ ꯑꯗꯨꯕꯨꯗꯤ ꯐꯕ ꯄꯥꯝꯕꯅꯤꯅ ꯃꯆꯥꯒꯤ ꯀꯩꯅ ꯐꯅꯤꯒꯤ ꯈꯜꯂꯛꯄꯅꯤꯅ ꯃꯣꯏꯁꯨ ꯑꯗꯒꯤꯗꯤ ꯄꯩꯁꯥ ꯃꯃꯜꯗꯨꯁꯨꯅꯦ ꯑ ꯈꯪꯗꯦ ꯑꯍꯣꯡꯕ ꯊꯤꯔ ꯍꯣꯏ ꯑꯗꯨꯕꯨꯗꯤ ꯃꯆꯥꯒꯤ ꯐꯅꯕꯅꯦꯅ ꯎꯧꯕꯗꯅꯦ ꯇꯧꯔꯤꯅꯦ ꯎꯝ ꯈꯪꯗ꯭ꯔꯦ ꯇꯧꯔꯤ
ꯃꯥꯅꯦ ꯃꯥꯅꯦ ꯑꯗꯨꯕꯨꯗꯤ ꯀꯩꯁꯨ ꯀꯥꯏꯗꯦ ꯑꯗꯨ
ꯑꯟꯅ ꯀꯧꯔꯛ ꯅꯦ ꯑꯉꯥꯡ ꯂꯥꯏꯔꯤꯛ ꯇꯥꯛꯄꯒꯤꯕꯨꯗꯤ ꯇꯧꯔꯝꯃꯦ ꯑꯗꯣ ꯍꯧꯖꯤꯛ ꯑꯃꯨꯛ ꯂꯦꯞꯄꯤꯕꯅꯤ ꯇꯧꯁꯦ
ꯂꯥꯏꯔꯤꯛ ꯇꯥꯛꯅꯕꯁꯦ ꯐꯪꯉꯦꯅ ꯍꯥꯏꯔꯗꯨꯅ ꯂꯝꯁꯦ ꯑꯩꯅ ꯂꯩꯔꯤꯕ ꯃꯐꯝꯁꯤꯒ ꯌꯥꯝꯅ ꯑꯃꯨꯛ ꯂꯥꯞꯅꯕꯒꯨꯝꯕ ꯑꯗꯨꯝꯕꯗ ꯍꯦꯛꯇ ꯂꯩꯕ ꯑꯗꯨꯅꯅꯦ ꯍꯥꯏꯗꯤ ꯑꯩꯗꯤ ꯁꯤꯗꯒꯤ ꯆꯠꯄꯗꯤ ꯑꯩꯒꯤ ꯏꯁꯥꯒꯤ ꯒꯥꯔꯤ ꯂꯩꯖꯗꯕꯅꯤꯅ ꯑꯃꯨꯛ ꯆꯦꯟꯕ ꯒꯥꯔꯤ ꯈꯤꯇꯪ ꯑꯃꯨꯛ ꯆꯠꯇꯣꯏꯅꯤꯅ ꯑꯗꯨꯅ ꯚꯔꯥꯗꯨꯗ ꯑꯃꯨꯛ ꯄꯩꯁꯥꯗꯣ ꯃꯌꯥꯝ ꯇꯤꯡꯉꯒ ꯑꯩꯅ ꯐꯪꯉꯛꯇꯣꯏꯗꯨꯒ ꯇꯤꯡꯗꯣꯏꯕ ꯆꯠꯊꯣꯛ ꯆꯠꯁꯤꯟꯒꯤ ꯄꯩꯁꯥꯗꯣ ꯍꯦꯟꯅ ꯆꯪꯉꯣꯏ ꯑꯗꯨꯗꯤ ꯀꯥꯟꯅꯗꯕꯅꯤꯅꯅ ꯑꯩꯅ ꯇꯧꯗꯕꯅꯦꯕ ꯍ
ꯑꯗꯨ ꯅ ꯍꯦꯟꯅ ꯊꯤꯡꯁꯤꯜꯂꯛꯑꯗꯤ ꯑꯩꯈꯣꯏꯗꯁꯨ ꯍꯦꯛ ꯇꯣꯡꯖꯗꯦꯕꯣ ꯑꯩꯁꯤ ꯌꯥꯅ ꯌꯥꯅꯕ ꯍꯤꯡꯒꯕꯨꯗꯤ ꯆꯞ ꯃꯥꯟꯅꯔꯦꯕꯨ ꯈꯜꯂꯔꯣꯏ ꯀ ꯍꯥꯏꯅꯤ ꯑꯩꯣꯏ ꯀꯤꯃꯨꯛ ꯑꯩꯈꯣꯏꯗ ꯃꯥꯡꯖꯕꯀꯣ ꯑꯗꯨꯗꯨꯅ ꯑꯐꯪ ꯑꯐꯪꯕꯕꯨꯗꯤ ꯇꯧꯔꯤꯅꯦꯕꯨ ꯁꯤꯗꯅꯤꯅꯦ ꯑꯩꯅ ꯍꯦꯛ ꯍꯦꯛꯇ ꯊꯥꯏꯅ ꯑꯉꯥꯡ ꯑꯣꯏꯔꯤꯉꯩ ꯑꯩꯈꯣꯏꯅ ꯀꯔꯤ ꯃꯊꯥ ꯍꯦꯛ ꯁꯥꯗꯅ ꯂꯩꯕ ꯂꯩꯕ ꯃꯇꯝꯗ ꯑꯗꯨꯣ ꯑꯃꯨꯛ ꯑꯃꯨꯛ ꯍꯦꯛꯇ ꯑꯣꯏꯅꯤꯡꯉꯛꯄ ꯑꯗꯨꯕꯨ ꯑꯉꯥꯡ ꯑꯣꯏꯔꯤꯉꯩꯗ ꯑꯉꯥꯡ ꯑꯣꯏꯔꯤꯉꯩꯗ ꯑꯃꯨꯛ ꯍꯜꯂꯣ ꯍꯥꯏꯔꯒꯁꯨ ꯑꯃꯨꯛ ꯍꯟꯅꯤꯡꯗ꯭ꯔꯦꯗ ꯑꯩꯈꯣꯏꯅ ꯍꯧꯖꯤꯛ ꯆꯥꯎꯔꯛꯑ ꯃꯇꯨꯡ ꯑꯩꯈꯣꯏꯅ ꯑꯅꯤꯡꯕ ꯑꯄꯥꯝꯕ ꯇꯧꯕ ꯐꯪꯕꯁꯤꯁꯨ ꯁꯤꯁꯨ ꯑꯃꯔꯣꯝꯗꯕꯨꯗꯤ ꯅꯨꯡꯉꯥꯏꯔꯤꯅꯤꯗꯣ ꯑꯩꯅ ꯑꯩꯅ ꯇꯧꯖꯅꯤꯡꯕꯗꯨ ꯏꯃꯥ ꯏꯄꯥꯅ ꯑꯩꯉꯣꯟꯗ ꯍꯦꯛꯇ ꯍꯥꯏꯕꯗꯤ ꯑꯉꯥꯡ ꯑꯣꯏꯔꯤꯉꯩꯗꯗꯤ ꯁꯥꯟꯅꯕ ꯆꯠꯀꯦꯕꯨ ꯍꯥꯏꯔꯣ ꯑꯃ ꯇꯧꯒꯦꯕꯨ ꯍꯥꯏꯔꯣ ꯍꯪꯗꯅ ꯑꯦ ꯆꯠꯂꯨꯒꯦ ꯈꯣꯠꯂꯨꯒꯦ ꯇꯁꯨ ꯑꯗꯨꯝ ꯍꯪꯅꯩꯗꯅ ꯑꯗꯨ ꯍꯧꯖꯤꯛꯇꯤ ꯑꯗꯨꯃꯥꯏꯅꯁꯨ ꯇꯧꯕꯕꯨꯗꯤ ꯂꯩꯇꯕꯁꯤꯅꯕꯨꯗꯤ ꯅꯨꯡꯉꯥꯏꯔꯤꯅꯤ ꯍꯥꯏꯕꯗꯤ ꯑꯩꯈꯣꯏꯅ ꯄꯥꯝꯕ ꯃꯑꯣꯡ ꯑꯩꯈꯣꯏꯅ ꯐꯪꯉꯛꯄ ꯄꯩꯁꯥꯗꯨꯅ ꯑꯩꯈꯣꯏꯅ ꯁꯤꯖꯟꯅꯅꯤꯡꯕ ꯃꯑꯣꯡꯗꯕꯨꯗꯤ ꯁꯤꯖꯤꯟꯅꯕ ꯑꯗꯒꯤꯗꯤ ꯆꯥꯅꯤꯡꯕ ꯃꯐꯝꯗ ꯆꯠꯂꯒ ꯆꯥꯕ ꯐꯪꯕ ꯑꯩꯅ ꯑꯩꯅ ꯊꯕꯛꯇꯣ ꯇꯧꯔꯒ ꯇꯥꯛꯑꯕ ꯄꯩꯁꯥꯅꯤꯅ ꯑꯩꯒꯤ ꯑꯣꯏꯔꯦꯗ ꯁꯝꯅ ꯍꯥꯏꯔꯕꯗ ꯑꯗꯨꯗꯨꯒꯤꯗꯤ ꯅꯨꯡꯉꯥꯏꯖꯕ ꯃꯈꯜ ꯑꯃꯕꯨꯗꯤ ꯂꯩꯕ ꯑꯗꯨꯏ ꯃꯊꯪ ꯍꯥꯏꯔꯛꯄ ꯊꯥ ꯑꯗꯨꯒꯤ ꯑꯋꯥꯕꯗꯨꯗꯤꯅꯦ ꯂꯩ ꯇꯥꯜꯂꯛꯄ ꯐꯪ ꯊꯕꯛ ꯇꯧꯈꯒꯕꯨꯗꯤ ꯑꯃꯨꯛ ꯐꯕ ꯇꯧꯗꯕ ꯃꯇꯝꯗ ꯑꯗꯒꯤꯗꯤ ꯗꯔꯀꯥꯔ ꯑꯣꯏꯕ ꯃꯇꯝꯗ ꯍꯦꯛ ꯀꯣꯟꯅꯔꯛꯇꯕ ꯑꯁꯤꯒꯨꯝꯕ ꯃꯇꯝꯁꯤꯗꯅꯤꯅꯦ ꯃꯊꯥ ꯁꯥꯕꯁꯤꯗꯅꯦ ꯑꯩꯅꯁꯨ ꯅꯉꯣꯟꯗ ꯉꯁꯤꯁꯦ ꯋꯥꯔꯤ ꯁꯥꯟꯅꯒꯦꯅ ꯄꯥꯎ ꯐꯥꯎꯔꯛꯏꯁꯦ
ꯑꯩꯁꯨ ꯑꯗꯨ ꯃ ꯊꯥꯁ ꯍꯥꯏꯔꯒꯒꯦ ꯑꯗꯣ ꯍꯥꯏꯗꯤ ꯑꯩꯈꯣꯏꯅ ꯑꯉꯝꯕ ꯃꯈꯩ ꯍꯣꯠꯅꯔꯤꯁꯤꯗꯤ ꯐꯩꯗ ꯍꯥꯏꯗꯤ ꯑꯩꯈꯣꯏ ꯐꯪꯗ꯭ꯔꯦ ꯂꯩꯇ꯭ꯔꯦꯅ ꯑꯩꯈꯣꯏ ꯇꯨꯃꯤꯟꯅ ꯂꯩꯊꯣꯛꯇꯕꯅꯤꯅ ꯑꯩꯈꯣꯏꯅ ꯑꯉꯝꯕꯈꯩ ꯍꯣꯠꯅꯔꯤꯕ ꯍꯧꯖꯤꯛꯐꯥꯎꯗꯤꯤ ꯌꯥꯝꯅ ꯐꯔꯕꯅꯤ ꯍꯥꯏꯗꯤ ꯅꯍꯥ ꯂꯩꯗꯅ ꯍꯧꯖꯤꯛ ꯀꯩꯝꯇ ꯇꯧꯗꯕꯤ ꯃꯌꯨꯝꯗ ꯀꯩꯝꯇ ꯀꯩ ꯇꯧꯗꯣꯏꯅꯣ ꯈꯪꯗ꯭ꯔꯦ ꯈꯣꯠꯇ꯭ꯔꯦꯅ ꯃꯃꯥ ꯃꯄꯥꯅ ꯑ ꯁꯒ ꯆꯥꯔꯒ ꯃꯣꯏꯅ ꯆꯍꯤ ꯌꯥꯝꯃꯐꯥꯎ ꯑꯗꯨꯝ ꯂꯩꯕ ꯑꯗꯨꯝꯕꯗꯤ ꯅꯠꯇ꯭ꯔꯦꯗꯅ ꯑꯩꯈꯣꯏ
ꯕꯨꯗꯤ ꯑꯉꯝꯕꯕꯨꯗꯤ ꯇꯧꯔꯤꯅꯦ ꯑꯩꯅ ꯂꯥꯏꯗ ꯈꯣꯏꯔꯝꯃꯤꯁꯤꯁꯨꯅꯦ ꯌꯨꯝꯗꯅꯦ ꯑꯅꯥ ꯑꯌꯦꯛ ꯌꯥꯎꯔꯛꯇꯕ ꯑꯅꯥ ꯑꯌꯦꯛꯁꯦ ꯍꯦꯛ ꯌꯥꯎꯔꯛꯄꯗꯅꯦ ꯑꯩꯅ ꯈꯔ ꯇꯥꯜꯂꯛꯏꯕ ꯄꯩꯁꯥ ꯑꯗꯒꯤꯗꯤ ꯑꯩꯈꯣꯏꯒꯤ ꯇꯨꯡꯁꯤꯜꯂꯤꯕ ꯏꯃꯨꯡ ꯃꯅꯨꯡꯒꯤ ꯇꯨꯡꯁꯤꯜꯂꯤꯕ ꯄꯩꯁꯥ ꯃꯌꯥꯝ ꯁꯨ ꯍꯦꯛꯇ ꯄꯨꯜꯂꯞ ꯖꯣꯕ ꯖꯣꯕ ꯂꯣꯏꯗꯣꯏꯅꯤꯗꯣ ꯑꯅꯥꯕꯁꯦ ꯍꯦꯛ ꯌꯥꯎꯔꯛꯄꯗꯅꯦ ꯑꯩꯈꯣꯏꯒꯤꯁꯨ ꯏꯃꯨꯡ ꯑꯣꯏ ꯍꯥꯏꯗꯤ ꯏꯃꯨꯡꯗ ꯑꯅꯥꯕ ꯌꯥꯎꯔꯛꯑꯕꯅꯤꯅ ꯐꯍꯟꯅꯤꯡꯕ ꯀꯧꯕꯅꯤꯅ ꯂꯩꯖꯕ ꯄꯨꯝꯕꯗꯣ ꯄꯨꯊꯣꯛꯑꯒ ꯇꯧꯗꯣꯏꯅꯤꯗꯣ ꯑꯗꯨꯇꯪꯅꯤ ꯑꯩꯅꯁꯨꯅꯦ ꯇꯤꯒꯤ ꯂꯥꯏꯁꯤꯗ ꯈꯣꯏꯔꯝꯃꯤꯁꯦ ꯑꯅꯥ ꯇꯪ ꯌꯥꯎꯗꯕꯅꯅꯦ ꯑꯗꯨꯅꯤ ꯇꯧꯔꯤꯁꯦ ꯅꯣꯏꯒꯤꯁꯨ ꯑꯅꯥ ꯑꯌꯦꯛ ꯌꯥꯎꯗꯕ ꯅꯠꯇ꯭ꯔꯣ
ꯑꯅꯥ ꯑꯌꯦꯛꯄꯨꯗꯤ ꯌꯥꯎꯗꯦ ꯑꯩꯁꯨ ꯈꯣꯏꯔꯝꯃꯤꯅꯦ ꯑꯅꯥ ꯑꯌꯦꯛ ꯌꯥꯎꯕꯤꯗꯕꯅ ꯍꯥꯏꯗꯤ ꯑꯩꯈꯣꯏꯗꯤ ꯍꯧꯖꯤꯛ ꯏꯅꯥꯎꯅꯨꯄꯤꯁꯨ ꯑꯩꯈꯣꯏꯁꯨ ꯑꯗꯨꯝ ꯂꯥꯏꯔꯤꯛꯁꯨ ꯈꯔ ꯈꯔ ꯇꯝꯃꯤꯕꯅꯤꯅ ꯄꯩꯁꯥꯁꯦ ꯆꯪꯉꯤ ꯑꯗꯨꯅ ꯁꯦꯚꯤꯡ ꯀꯩꯀꯥꯁꯦ ꯌꯥꯝꯅ ꯂꯩꯇꯕꯅꯤꯅꯅꯦ ꯑꯩꯈꯣꯏꯗꯤ ꯄꯥꯈꯠꯂꯦꯕ ꯑꯀꯟꯕ ꯂꯥꯏꯅꯥꯒꯨꯝꯕ ꯑꯅꯥ ꯑꯌꯦꯛ ꯌꯥꯎꯔꯛꯑꯗꯤ ꯀꯃꯥꯏꯅ ꯇꯧꯗꯣꯏꯅꯣꯅ ꯑꯗꯨꯅ ꯑꯩꯁꯨ ꯂꯥꯏ ꯈꯣꯏꯔꯝꯃꯤꯅꯦ ꯍꯧꯖꯤꯛꯐꯥꯎꯒꯤꯗꯤ ꯌꯥꯎꯗ꯭ꯔꯤꯗꯣ ꯎ
ꯑꯣ ꯑꯗꯨꯅꯤ ꯑꯅꯥꯕꯁꯤꯇꯪꯅꯦ ꯌꯥꯎꯗꯕꯁꯤꯅꯦ ꯑꯩꯅꯁꯨ ꯍꯥꯏꯔꯤꯁꯦ ꯑ ꯑꯗꯨꯕꯨꯗꯤ ꯀꯩꯁꯨ ꯌꯥꯝꯅꯁꯨ ꯈꯟꯖꯤꯜꯂꯨꯅꯨꯗ ꯑꯩꯈꯣꯏꯁꯨ ꯉꯝꯅ ꯉꯝꯅꯕ ꯎꯝ ꯇꯧꯔꯤꯕ ꯍꯥꯏꯗꯤ ꯑꯗꯨꯅꯅꯦ ꯏꯁꯥ ꯁꯦ ꯇꯁꯦꯡꯅꯅꯦ ꯍꯧꯖꯤꯛꯀꯥꯟꯁꯤꯁꯨꯅꯦ ꯅꯨꯡꯁꯥꯒ ꯌꯥꯝ ꯁꯥꯒꯠꯂꯦ ꯇꯧꯅꯤꯡꯕꯁꯤꯁꯨ ꯅ ꯌꯥꯝ ꯍꯦꯛ ꯄꯣꯛꯇꯕ ꯐ ꯐꯤ ꯁꯥꯕ ꯑꯗꯒꯤꯗꯤ ꯑꯩꯒꯤ ꯂꯩꯀꯥꯏꯒꯤ ꯇꯧꯕ ꯏꯆꯦ ꯍꯣꯏ ꯃꯣꯏꯅꯁꯨ ꯍꯥꯏꯔꯤꯅꯤ ꯃꯣꯏꯁꯨ ꯅꯦ ꯅꯣꯡꯃꯗꯅꯦ ꯁꯥꯕ ꯉꯝꯕꯗꯣ ꯍꯟꯊꯔꯛꯑꯦ ꯍꯌꯦ ꯍꯧꯖꯤꯛꯇꯤ ꯈꯪꯕ꯭ꯔꯥ ꯁꯥꯃꯟ
ꯑꯩꯁꯨ ꯑꯩꯗꯤ ꯌꯨꯝꯗ ꯂꯩꯔꯕꯨꯗꯤ ꯑꯩꯁꯨ ꯐꯤ ꯁꯥꯔꯒ ꯄꯩꯁꯥ ꯅꯨꯡꯁꯥ ꯇꯥꯡꯕꯗꯤ ꯃꯇꯦꯡ ꯄꯥꯡꯉꯦꯕ ꯑꯗꯨꯣ ꯁꯤꯗ ꯂꯩꯔꯕꯅꯤꯅ ꯇꯧꯕꯗꯣ ꯐꯤꯗꯣ ꯁꯥꯗ꯭ꯔꯕꯅꯤꯅ ꯌꯨꯝꯗ ꯂꯩꯇꯕꯅꯤꯅ ꯄꯩꯁꯥꯗꯣ ꯊꯣꯛꯄ ꯌꯥꯅꯕꯅ ꯊꯕꯛ ꯊꯤꯕꯗꯣ ꯐꯪꯗꯦ ꯑꯗꯣ ꯌꯨꯝꯗ ꯍꯦꯛ ꯂꯩꯔꯁꯨ ꯗꯥꯏꯔꯦꯛ ꯅꯨꯡꯗꯤ ꯄꯥꯕ ꯈꯣꯠꯄꯗꯣ ꯅꯨꯡꯉꯥꯏꯇꯕꯅꯤꯅ ꯁꯤꯗ ꯂꯩꯇ꯭ꯔꯗꯤ ꯑꯃꯨꯛ ꯌꯥꯗꯕ ꯑꯗꯨꯅ ꯄꯩꯁꯥ ꯇꯥꯟꯕꯒꯤ ꯍꯥꯏꯔꯗꯤ ꯌꯨꯝꯗꯡꯕ
ꯃꯥꯅꯤ ꯃꯥꯅꯤ ꯂꯥꯏꯔꯤꯛ ꯂꯥꯏꯁꯨꯒꯤ ꯑꯣꯏꯔꯒꯗꯤꯅꯦ ꯅꯪꯅ ꯑꯗꯨꯗ ꯂꯩꯔꯒ ꯇꯧꯕꯗ ꯑꯗꯨꯅꯁꯨ ꯍꯦꯟꯅ ꯐꯔꯤꯅꯤꯅ ꯌꯨꯝꯗ ꯀꯩꯗ ꯍꯥꯏꯕ ꯋꯥꯅꯤ ꯑꯩ ꯍꯧꯖꯤꯛ ꯌꯦꯡꯉꯣ ꯌꯨꯝꯁꯤꯗꯅꯦ ꯑꯃꯒꯤꯃꯨꯛ ꯆꯦꯟ ꯑꯃꯒꯤꯃꯨꯛ ꯆꯦꯟꯅꯦ ꯇꯧꯕꯗꯅꯦ ꯍꯦꯛꯇ ꯌꯥꯗ꯭ꯔꯕꯅꯦ ꯍꯧꯖꯤꯛꯁꯨꯅꯦ ꯑꯩꯅꯦ ꯑ ꯃꯃꯥꯡ ꯂꯩꯀꯥꯏꯗ ꯑꯩꯈꯣꯏ ꯏꯃꯥꯅ ꯄꯣꯠ ꯑꯃ ꯊꯤꯜꯂꯨ ꯆꯣꯅ ꯍꯥꯏꯔꯛꯄꯗ ꯉꯥꯏꯗꯤ ꯑꯗꯨꯒꯤ ꯑꯝꯇ ꯆꯠꯂꯨꯈꯤꯒꯦ ꯅꯠꯇꯗꯤꯅꯦ ꯑꯩꯅꯦ ꯉꯥꯡꯕꯗ ꯂꯣꯏꯔꯅꯤ
ꯍꯣꯏ ꯍꯣꯏ ꯆꯠꯂꯨꯔꯣ ꯌꯨꯝꯗ ꯂꯩꯕꯁꯦ ꯄꯥꯈꯣꯟ ꯈꯔꯗꯤ ꯑꯗꯨꯝ ꯆꯠꯄꯅꯦ ꯀꯣꯟꯅ ꯑꯃꯨꯛ ꯊꯥꯅꯔꯁꯤ ꯀꯣ
ꯑ ꯑ